ꯍꯜꯂꯕ꯭ꯔꯣ ꯇꯥꯕ꯭ꯔꯣ ꯕ꯭ꯔꯣ
ꯕ꯭ꯔꯣ
ꯑꯧ ꯇꯥꯕ꯭ꯔꯣ? ꯇꯥꯕ꯭ꯔꯣ?
ꯍꯂ ꯍꯜꯂꯣ! ꯇꯥꯔꯕꯣ ꯑꯥꯎ ꯇꯥꯏ- ꯇꯥꯏ ꯑꯣꯀꯦ ꯑꯣ ꯂꯥꯎ ꯊꯝꯕ ꯌꯥꯗꯦꯅꯦ꯫
ꯍꯣꯏ ꯊꯝꯃ ꯌꯥꯗꯦ꯫ ꯕꯣꯂꯨꯝ ꯃꯥꯌꯥꯝꯁꯦ ꯐꯨꯜ ꯊꯝꯃꯣ ꯫ ꯑꯩꯈꯣꯏꯒꯤ ꯅꯣꯇꯤꯐꯤꯀꯦꯁꯟ ꯑꯣꯏꯒꯦꯔꯥ ꯀꯔꯤ ꯚꯣꯂꯌꯨꯝ ꯑꯣꯏꯒꯦꯔꯥ ꯀꯣꯜꯒꯤ ꯃꯦꯗꯤꯌꯥꯒꯤ ꯁꯞꯐꯨꯜ ꯊꯝꯃꯣ ꯑꯗꯨꯗꯤ ꯌꯥꯕꯅꯤ꯫
ꯑꯣꯀꯦ- ꯑꯣꯀꯦ꯫ ꯍꯣꯔꯦꯟ ꯊꯝꯒꯦꯅꯦ ꯁꯤ ꯊꯝꯃꯣ ꯑꯣ ꯑꯣꯀꯦ ꯁꯤꯁꯦ ꯄꯨꯡ ꯑꯃ ꯄꯣꯛ ꯃꯤꯅꯤꯠ ꯃꯤꯅꯤꯠ ꯀꯌꯥꯕ ꯃꯤꯅꯤꯠ ꯑꯃ ꯌꯦꯡꯁꯤ ꯄꯨ ꯌꯦꯡ ꯇꯥꯔꯦ - ꯌꯦꯡ ꯇꯥꯔꯦ꯫ ꯃꯤꯅꯤꯠ ꯃꯤꯅꯤꯠ ꯃꯤꯅꯤꯠ ꯑꯃꯗꯤ ꯇꯥꯗꯣꯔꯤ ꯌꯦꯡꯉꯣ꯫
ꯅꯗꯦꯕ꯭ꯔꯣ ꯑꯩꯈꯣꯏ ꯀꯣꯜ ꯇꯧꯕ ꯃꯇꯝꯗꯀꯣ
ꯑꯥ - ꯑꯥ꯫
ꯑꯁꯤꯒꯤ ꯋꯥꯔꯤ ꯁꯥꯕ ꯌꯥꯗꯦꯕ꯫ ꯒꯦꯟꯗꯥꯕ꯭ꯔ ꯑꯩꯈꯣꯏ ꯑꯦꯅꯤ ꯋꯥꯟ ꯑꯩꯈꯣ ꯍꯧꯖꯤꯛ ꯔꯤꯁꯔꯁ ꯅꯪ ꯔꯤꯁꯔꯁꯀꯤꯗ ꯍꯧꯔꯕꯣ ꯀꯌꯥ ꯄꯥꯔꯕꯣ ꯔꯤꯁꯔꯁ ꯄꯦꯄꯔ ꯀꯌꯥ ꯄꯥꯔꯕꯣ?
ꯑꯩ ꯔꯤꯁꯔꯆ ꯄꯦꯄꯔ ꯈꯔ ꯀꯩꯅꯣ ꯇꯧꯔꯦꯅꯦ ꯑꯔꯥꯎꯟ ꯀꯌꯥꯅꯣ ꯑꯩ ꯅ ꯇ꯭ꯋꯦꯟꯇꯤ ꯇ꯭ꯋꯦꯟꯇꯤ ꯐꯥꯏꯚ ꯄꯦꯄꯔꯃꯨꯛꯇꯤ ꯑꯩ ꯗꯥꯎꯟꯂꯣꯗ ꯇꯧꯔꯦꯕꯀꯣ ꯑꯗꯨꯒ ꯑꯗꯨꯕꯨꯗꯤ ꯗꯥꯎꯟꯂꯣꯗꯣ ꯇꯧꯔꯗꯤ ꯄꯥꯕ ꯂꯣꯏꯕꯒ ꯆꯞ ꯃꯥꯟꯅꯔꯦꯕ
ꯑꯝ꯫
ꯎꯝ꯫
ꯑꯠꯆꯥ- ꯑꯠꯆꯥ ꯑꯣ ꯑꯗꯣ ꯄꯥꯕ ꯂꯣꯏꯔꯒ ꯃꯥꯒꯤ ꯁꯃꯔꯤ ꯃꯆꯥ- ꯃꯆꯥ ꯏꯊꯣꯛꯑꯀꯣ ꯅꯠꯇ꯭ꯔꯗꯤ ꯀꯥꯎꯊꯣꯛꯄꯅꯤꯍꯦ꯫
ꯑꯗꯤ ꯄꯨꯔ ꯑꯩꯗꯤ ꯇꯋꯥꯅ ꯏꯗ꯭ꯔꯦꯅꯦ ꯍꯥꯏꯗꯤ ꯑꯩꯗꯤ ꯄꯥꯕ ꯂꯣꯏꯔꯒ ꯖꯁ ꯂꯤꯇꯔꯦꯆꯔꯚ ꯀꯩꯅꯣ ꯃꯦ꯭ꯛꯁꯇꯣ ꯑꯩꯈꯣꯏ ꯂꯤꯇꯔꯦꯆꯔ ꯑꯈꯣꯏ ꯃꯦꯇ꯭ꯔꯤꯛ ꯁꯦꯝꯃꯒꯦꯀꯣ ꯑꯦꯛꯁꯦꯜꯗ ꯑꯗꯨꯒ ꯊꯝꯃꯤꯅꯦ꯫ ꯁꯨꯝꯗ ꯑꯩꯗꯤ ꯑꯦ ꯑꯥꯏꯗꯁꯨ ꯌꯨꯝ ꯊꯥꯗꯔ ꯌꯦꯡꯕ ꯌꯥꯏꯕ꯫
ꯑꯗꯨꯁꯨ ꯌꯥꯏ ꯑꯗꯨꯕꯨ ꯏꯁꯥꯒꯤ ꯏꯁꯥꯒꯤ ꯏꯟꯇꯤꯂꯤꯖꯦꯟꯁ ꯁꯥꯏꯕ ꯑꯃ ꯂꯩꯗꯅꯁ ꯖꯤ ꯄꯤ ꯗꯤꯗ ꯁꯣꯔꯠꯀꯠ ꯁꯣꯔꯠꯀꯠ ꯄꯥꯔꯒ ꯃꯤ ꯀꯣꯏꯁꯟ ꯍꯥꯡꯂꯛꯄ ꯀꯥꯟꯗ ꯈꯨꯕꯥꯡ ꯉꯝꯂꯣꯏꯕ ꯑꯗꯩ ꯖꯁ ꯂꯣꯡ ꯐ꯭ꯔꯣꯝ ꯗ ꯄꯥꯔꯣ ꯁꯔꯃꯔꯤ ꯃꯆꯥ ꯖꯁ ꯄꯦꯖ ꯑꯃꯒꯤ ꯁꯔꯃꯔꯤ ꯃꯆꯥ ꯑꯃ ꯍꯦꯟ ꯔꯥꯏꯇꯤꯡꯗ ꯏꯔꯣ ꯍꯥ
ꯎꯝ ꯍꯝꯝ
ꯑꯦꯝ ꯑꯦꯁ ꯑꯦꯛꯁꯦꯜꯒꯨꯝꯕꯗ ꯄꯦꯖ ꯑꯃ ꯈꯛꯇ ꯏꯔꯣ ꯑꯗꯨꯒ ꯑꯗꯨ ꯊꯥꯝꯃꯦ ꯅꯪꯁꯨ ꯊꯥꯔꯣ ꯑꯩꯁꯨ ꯄꯥꯕ ꯃꯇꯨꯡꯗ ꯆꯨꯝꯕ ꯂꯥꯟꯕ ꯅꯠꯇꯦ ꯖꯁ ꯅꯪ ꯑꯩꯅ ꯑꯟꯗꯔꯁꯇꯦꯟ ꯇꯧꯕꯗꯣꯀꯣ ꯍꯣꯏ ꯍꯣꯏ ꯍꯧꯖꯤꯛ ꯑꯩꯈꯣꯏꯅ ꯍꯧꯖꯤꯛ
ꯆ
ꯑꯦ ꯑꯥꯏꯗꯒꯨꯝꯕ ꯀꯩꯀꯩꯗ ꯁꯤꯖꯤꯟꯅꯔꯗꯤ ꯄꯥꯕ ꯀꯥꯟꯗꯁꯨ ꯎꯝ ꯍꯣꯏ ꯆꯨꯝꯗꯤ ꯆꯨꯝꯃꯛꯀꯅꯤ ꯑꯗꯨꯕꯨ ꯅꯪꯅ ꯀꯃꯥꯏꯅ ꯑꯟꯗꯔꯁꯇꯦꯟ ꯇꯧꯕ꯭ꯔꯥ ꯑꯩꯅ ꯄꯔꯁꯄꯦꯛꯇꯤꯞ ꯃꯤ ꯑꯃꯒ ꯃꯤ ꯑꯃ ꯇꯣꯉꯥꯜꯂꯦꯗꯅ
ꯎꯝ ꯎꯝ ꯎꯝ ꯎꯝ
ꯑꯣ ꯇꯣꯉꯥꯟꯕꯗꯣ ꯈꯪꯪꯂꯣꯏꯕ ꯊꯅꯦꯗ
ꯁ ꯑꯥꯏꯗꯤꯌꯥ ꯑꯂ ꯎꯕ ꯑ ꯑꯩ ꯌꯥ ꯁꯤꯒꯤ ꯄꯦꯄꯔꯒꯤ ꯄꯦꯄꯔꯁꯦ ꯀꯃꯥꯏꯅ ꯑ ꯍꯥꯎ ꯏꯠꯁ ꯐ꯭ꯔꯦꯝꯋꯥꯛ ꯇꯃ ꯍꯥꯏꯕꯗꯣ ꯑꯗꯨꯒ ꯃꯦ ꯃꯥꯒꯤ ꯄ꯭ꯔ ꯅꯣꯂꯦꯖ ꯁꯣ ꯈꯔ ꯂꯧꯔꯗꯤ ꯑꯩ ꯏꯁꯥꯅ ꯑꯣꯟ ꯏꯕ ꯌꯥꯔꯦꯗꯅ ꯑꯣ ꯑꯥꯎꯊ ꯁꯣꯀꯤ ꯑꯕꯥꯎ ꯄꯤꯁ ꯀ ꯍꯥꯏꯕꯤ ꯌꯥꯏꯈ ꯏꯁꯥꯟ
ꯌꯥꯏ ꯌꯥꯏ ꯌꯥꯏ ꯑꯗꯣ ꯀ꯭ꯂꯥꯁꯗꯤ ꯆꯠꯇ꯭ꯔꯦ ꯉꯁꯤ ꯀ꯭ꯂꯥꯁ ꯆꯠꯇ꯭ꯔꯣ
ꯆꯀꯅꯤ ꯆꯀꯅꯤ ꯆ ꯆꯥꯕꯍꯄꯅꯦ
ꯑꯣ ꯅꯣꯡꯃꯗ ꯅꯣꯡꯃꯗ ꯀ꯭ꯂꯥꯁ ꯀꯌꯥꯗ ꯆꯠꯄ꯭ꯔꯣ
ꯑꯩꯈꯣꯏꯁꯦ ꯕ꯭ꯔꯣ ꯑꯦꯛꯆꯨꯋꯦꯜ ꯇꯥꯏꯃꯤꯡ ꯂꯩꯇꯦ ꯀ꯭ꯂꯥꯁ ꯍꯥꯏꯕ ꯅꯠꯇꯦ ꯃꯁꯤꯗꯤ ꯑꯩꯈꯣꯏꯗ ꯀ꯭ꯂꯥꯁ ꯆꯠꯇꯦꯕꯀꯣ ꯍꯣꯜ ꯍꯣꯜꯗꯤ ꯂꯥꯏꯕ꯭ꯔꯦꯔꯤ ꯂꯩꯕꯗꯨ ꯑꯣꯏꯔꯦ ꯏꯐ ꯁꯄꯔꯕꯥꯏ ꯑꯩꯁꯦ ꯂꯥꯛꯑꯣ ꯍꯥꯏꯔꯒꯗꯤ ꯃꯥꯒꯤ ꯆꯦꯝꯕꯔ ꯆꯠꯂꯒ ꯋꯥꯔꯤ ꯁꯅꯕ ꯑꯣ ꯏꯐ ꯏꯅꯥ ꯑꯩꯅ ꯗꯥꯎ ꯂꯩꯕꯗꯤ ꯃꯉꯣꯟꯗ ꯍꯪꯕ ꯆ ꯑꯗꯨ ꯑꯣꯏꯔꯦ ꯑꯩꯗꯤ ꯖꯁ ꯑꯩꯈꯣꯏ ꯁꯨꯝ ꯀꯩꯅꯣꯗ ꯂꯩꯔꯦ ꯂꯥꯏꯕ꯭ꯔꯦꯔꯤꯗ ꯂꯩꯔꯦ ꯍꯣꯜꯗꯤ
ꯊꯥ ꯑꯃꯗ ꯀꯌꯥꯔꯤꯛꯇꯗꯤ ꯎꯅꯕ꯭ꯔꯣ ꯑꯩꯈꯣꯏ ꯁꯨꯄꯔꯚꯥꯏꯖꯔꯗ
ꯑꯁ ꯑꯩꯒꯤ ꯁꯨꯄꯔꯚꯥꯏꯖꯔꯁꯦ ꯋꯥꯏꯅ ꯎꯅꯕ ꯌꯥꯝ ꯋꯥꯏꯅꯕ꯭ꯔꯣ ꯊꯥ ꯑꯃ ꯎꯅꯗꯕꯁꯨ ꯂꯩꯌꯦ
ꯊꯥꯕ ꯑꯣ
ꯑ ꯍꯣꯏ ꯌꯥꯝ ꯋꯥꯏꯑ ꯍꯥꯏꯕꯗꯤ ꯃꯥꯗꯣ ꯌꯥꯝꯅ ꯕꯤꯖꯤꯃꯦꯟ ꯑꯣꯏꯌꯦꯕ ꯑꯗꯨ ꯑꯗꯨꯅ ꯑꯗꯨꯒꯤꯅꯦ ꯑꯩ ꯃꯅꯤꯄꯨꯔꯗ ꯑꯣꯏꯅ ꯍꯟꯅꯤꯡꯕꯁꯦ ꯍꯥꯏꯕꯗꯤ ꯒꯥꯏꯇꯣ ꯣ ꯄ꯭ꯔꯣꯄꯔ ꯒꯥꯏꯗꯦꯟꯁ ꯄꯤꯗꯦꯕ ꯑꯩꯉꯣꯟꯗ
ꯎꯝ
ꯑꯗꯨꯅ ꯃꯅꯤꯄꯨꯔꯗ ꯑꯣꯏꯅ ꯍꯜꯂꯒꯦ ꯑꯗꯨꯒ ꯍꯧꯖꯤꯛ ꯄ꯭ꯔꯇꯥꯞꯁꯟꯗ ꯑꯣꯏꯅ ꯃꯥꯒꯤ ꯃꯈꯥꯗ ꯑꯣꯏꯅ ꯇꯧꯔꯒꯦ ꯈꯟꯕ
ꯎꯝ ꯅ ꯍꯧꯨꯖꯤ ꯂꯣꯏꯁꯦ ꯄꯟꯖꯥꯕ ꯗ꯭ꯔꯣꯍ ꯑꯗꯨꯗꯤ ꯍꯔꯤꯌꯥꯅꯥꯗꯔꯣ ꯑꯁꯤ ꯪ ꯊꯣꯛꯂꯛꯄ ꯀꯥꯟꯗ ꯄꯟꯖꯥꯕꯒꯤ ꯑꯍꯥꯎꯕ ꯑꯍꯥꯎ ꯑꯊꯨꯝ ꯈꯔꯊꯣꯛꯆ
ꯍꯣꯏ ꯄꯟꯖꯥꯕꯇꯗꯤ ꯀꯔꯤ ꯑꯣꯏꯅꯤ ꯑꯊꯨꯝ ꯑꯥꯎ ꯍꯥꯏꯗꯤ ꯂꯥꯏꯛ ꯖꯤꯂꯤꯕꯤꯒꯨꯝꯕ ꯅꯠꯇ꯭ꯔꯗꯤ ꯎꯄꯥꯏ ꯂꯩꯇꯦ
ꯍꯣꯏ ꯑꯩꯅ ꯈꯪꯕꯗ ꯑꯩꯅ ꯈꯟꯕꯗ ꯈꯪꯕꯗ ꯄꯟꯖꯥꯕꯒꯤ ꯑꯆꯥꯔꯁꯤꯦ ꯌꯥꯝ ꯆꯅꯥꯏꯅꯦ ꯑꯣꯜ ꯏꯟꯗꯤꯌꯥ
ꯑꯆꯥꯔ ꯑꯆꯥꯔ ꯍꯥꯏꯕꯗꯤ ꯀꯔꯝꯕ ꯑꯆꯥꯔꯅꯣ ꯂꯥꯏꯛ ꯗ꯭ꯔꯥꯏ ꯐ꯭ꯔꯨꯠꯀꯨꯝꯕꯔꯥ ꯅꯠꯇ꯭ꯔꯒ ꯀꯔꯝꯕꯅꯣ
ꯍꯌꯦꯒꯤ ꯍꯥꯏꯌꯦꯒꯤ ꯑꯔ
ꯑꯗꯨ ꯍꯌꯦ ꯆꯥꯔꯁꯦ ꯑꯩ ꯗ꯭ꯔꯥꯏ ꯐ꯭ꯔꯨꯠ ꯆꯥꯔ ꯂꯩꯑꯕ ꯑꯗꯨꯗꯤ ꯌꯥꯝ ꯍꯥꯎꯋꯦꯕ ꯗ꯭ꯔꯥꯏ ꯐ꯭ꯔꯨꯠ ꯗ꯭ꯔꯥꯏ ꯇꯧꯔ ꯊꯝꯕꯗꯣ ꯑꯗꯨꯒꯨꯝꯕ ꯄꯨꯔꯛꯀꯅꯤꯅꯦ ꯑꯩ
ꯎꯝ ꯈꯔ ꯄꯣꯛꯛꯇꯗꯤ ꯌꯥꯔꯣꯏꯍꯦ ꯄꯟꯖꯥꯕꯇ ꯂꯩꯔꯒ ꯑꯁ ꯌꯥꯝꯅ ꯑꯩꯈꯣꯏ ꯄꯟꯖꯥꯕꯗꯒꯤ ꯗꯥꯏꯔꯦꯛ ꯑꯩꯈꯣꯏ ꯏꯝꯐꯥꯜ ꯐꯥꯎ ꯐ꯭ꯂꯥꯏꯠ ꯂꯩꯕ꯭ꯔꯥ ꯅꯠꯇ꯭ꯔꯗꯤ
ꯂꯩꯇꯦ ꯂꯩꯇꯦ ꯂꯩꯇꯦ ꯂꯩꯇ ꯂꯩꯗꯤ ꯂꯩꯌꯦ ꯑꯗꯣ ꯀꯅꯦꯛꯁꯟ ꯑꯣꯏ ꯋꯥꯏ
ꯑ ꯑꯥ ꯑ
ꯗꯥꯏꯔꯦ ꯗꯦꯂꯤꯇ ꯆꯄ ꯐꯩꯕꯦ ꯂ ꯂꯥꯇꯕꯣꯜ ꯐꯥꯏꯚ ꯑꯋꯥꯔꯁ ꯖꯔꯅꯤꯕ
ꯌꯦꯁ ꯌꯦꯁ ꯑꯣꯏ ꯅꯈꯣꯏ ꯅꯪꯅ ꯍꯧꯖꯤꯛ ꯂꯩꯔꯤꯕ ꯄꯟꯖꯥꯕ ꯃꯐꯝꯗꯣ ꯈꯔ ꯑꯥꯎꯠꯁꯀꯠꯇ꯭ꯔꯣ ꯑꯩꯗꯤ ꯕꯖꯥꯔ ꯂꯣꯝꯗꯒꯤ ꯇꯥꯎꯟ ꯂꯣꯝꯗꯒꯤ ꯈꯔ ꯆꯠꯄ꯭ꯔꯥ
ꯍꯣꯏ ꯈꯔ ꯆꯪꯉꯦ ꯍꯥꯏꯗꯤ ꯀꯥꯎꯇ ꯁꯥꯏꯠ ꯆꯉꯦꯕꯀꯣ
ꯑꯣꯀꯦ ꯑꯣꯀꯦ ꯎꯝ
ꯃꯅꯤꯄꯨꯔꯗ ꯊꯤ ꯅꯨꯡꯉꯥꯏꯗ
ꯑꯩꯁꯨ ꯁꯨꯝ ꯐꯅꯤꯅꯦ ꯃꯌꯥꯝ ꯄꯥꯟꯗ ꯆꯂꯣ ꯑꯗꯨ ꯍꯥꯏ ꯑꯗꯨꯕꯨ ꯆꯍꯤ ꯃꯉꯥ ꯇꯔꯨꯛ ꯂꯩꯕ ꯍꯥꯏꯕꯁꯤꯀꯣ
ꯑꯁꯦꯡꯕ ꯑꯗꯨꯗꯤ ꯆꯨꯝꯅꯦ ꯑꯁ ꯍꯥꯏꯒꯤ ꯅꯠꯇꯦꯅꯦ ꯅꯪ ꯍꯣꯝ ꯁꯤꯒꯥꯏꯗ ꯀꯝꯄꯜꯁꯔꯤ ꯂꯩ
ꯑꯦ ꯂꯩꯥꯏꯔꯦꯗꯤꯗꯔꯤ ꯁꯣ
ꯑꯗꯨꯅ
ꯎꯝ ꯑꯣ ꯊꯦꯡꯉ ꯃꯤꯁꯨ ꯑꯩꯈꯣꯏ ꯆꯥꯟꯅꯕ ꯆꯥꯟꯅꯗꯕ ꯏꯃꯥꯟꯅꯕ ꯃꯁꯦꯟꯁꯨ ꯍꯣꯏ ꯍꯧꯖꯤꯛ ꯃꯅꯤꯄꯨꯔ ꯃꯤ ꯑꯣꯏꯔꯦ ꯆꯥꯕ ꯊꯛꯄꯁꯨ ꯀꯩ ꯀꯩ ꯑꯣꯏꯔꯁꯨ ꯀꯣꯏ ꯋꯥ ꯀꯩ ꯀꯩꯁꯨ ꯂꯥꯏꯛ ꯎꯝ ꯈꯔꯗꯤ
ꯍꯣꯏ ꯍꯣꯏ ꯍꯣꯏ ꯍꯣꯏ ꯃꯅꯤꯄꯨꯔꯗꯗꯤ ꯐ꯭ꯔꯤ ꯑꯣꯏꯗꯅ ꯍꯥꯏꯗꯤ ꯆꯅꯤꯡꯒ ꯂꯣꯟ ꯈꯪꯕꯅꯤꯅ ꯅꯨꯡꯉꯥꯏꯁꯤ ꯑꯗꯨꯗꯤ ꯅꯪ ꯀꯣꯏꯒꯤꯅꯤ ꯆꯠꯀꯅꯤ ꯂꯣꯟ ꯈꯪꯗꯕꯅꯤꯅ ꯑꯁ ꯋꯥꯏꯑꯦ
ꯑꯣ ꯆꯃꯦ ꯆꯃꯦ ꯎꯝ
ꯑꯩꯁꯨ ꯈꯪꯗꯦ ꯑꯩꯁꯨ ꯗꯤꯁꯦꯝꯕꯔꯗ ꯃꯣꯏ ꯐꯣꯔꯝ ꯊꯥꯖꯤꯜꯂꯒ ꯏꯟꯇꯔꯚꯤꯌꯨ ꯄꯤꯒꯅꯤ ꯂ ꯑꯗ ꯏꯟꯇꯔꯚ꯭ꯨꯗꯤ ꯈꯟꯗꯧꯗꯤ ꯃꯥꯂ ꯔꯣ ꯑꯩꯅ ꯑꯩꯒꯤ ꯌꯥꯝ ꯑꯦꯛꯁꯄꯦꯛꯇꯦꯁꯟ ꯂꯩꯌꯦꯕ ꯆꯥꯎꯅ
ꯑꯥ ꯑꯥ ꯑꯦ ꯑꯗꯨꯗ ꯅꯪ ꯑꯣꯖꯥꯗꯣ ꯈꯪꯅꯕꯅꯤꯅ ꯅꯪ ꯖꯦ ꯍꯥꯏꯔꯁꯨ ꯑꯣꯏꯌꯦ ꯑꯗꯨꯗꯤ ꯀꯩ ꯑꯗꯨꯗꯤ ꯀꯩꯁꯨ ꯈꯟꯗꯦꯗ
ꯍ ꯦ ꯑꯔꯁ ꯊ꯭ꯔꯤ ꯏꯔꯁꯅꯦꯕ ꯀꯃꯔꯁ ꯇ ꯀꯃꯔꯁ ꯊ ꯎꯝ ꯖꯤ ꯑꯥꯔ ꯑꯦꯐ ꯁꯤ ꯊ꯭ꯔꯤ ꯏꯔꯁ ꯚꯦꯂꯤꯗꯤꯇꯤꯅꯦꯕ ꯑꯥ ꯗꯤ ꯑꯥꯔ ꯑꯦꯐ ꯀꯃꯔꯁ ꯑꯣꯏꯕ
ꯑꯩꯈꯣꯏ ꯀꯣꯠ ꯀꯌꯥ ꯑꯣꯏꯕ ꯖꯦ ꯑꯦꯐ ꯀꯨꯝꯃꯔꯁꯦ
ꯀꯣꯃꯔꯁ ꯀꯣꯆꯣ
ꯀꯩꯕ
ꯖꯤꯔꯣ ꯑꯩꯠ
ꯖꯤꯔꯣ ꯑꯩꯠꯇꯠꯇ ꯂꯥꯁ ꯌꯌꯥꯔ ꯊꯣꯛꯄ꯭ꯔꯥ ꯑꯗꯨꯗꯤ ꯍꯣꯏ ꯃꯦꯅꯦꯖꯃꯦꯟꯗ ꯁꯚꯦꯟꯇꯤꯟꯗ
ꯀꯩꯅꯣꯅꯦ ꯑꯩꯗꯤ ꯂꯥꯁ ꯏꯔ ꯅꯠꯇꯦ ꯇꯨ ꯊꯥꯎꯖꯟ ꯇ꯭ꯋꯦꯟꯇꯤ ꯐꯣꯔꯗ ꯄꯥꯁ ꯇꯂꯦ
ꯑꯣ ꯅꯠꯇꯦ ꯖꯦꯔ ꯑꯦꯐꯔꯁꯦ ꯇꯨ ꯊꯥꯎꯖꯟ ꯇ꯭ꯋꯦꯟꯇꯤ ꯐꯣꯔꯗ ꯀ꯭ꯂꯤꯌꯥꯔ ꯇꯧꯈ꯭ꯔꯕꯣ
ꯍꯣꯏ ꯗꯔꯤ ꯃꯥꯁꯇꯔ
ꯑ ꯑꯣ ꯑꯁ ꯑꯗꯨꯗꯤ ꯅꯪ ꯀ꯭ꯂꯤꯌꯥꯔ ꯇꯧꯕꯗꯣ ꯃꯄꯥꯟ ꯂꯝꯗ ꯂꯩꯕ ꯀꯥꯟꯗ ꯀ꯭ꯂꯤꯌꯥꯔ ꯇꯧꯒꯅꯦꯕ
ꯍ ꯍꯣꯏ ꯍꯣꯏ
ꯎꯝ ꯑꯆꯥ ꯑꯆꯥ ꯑꯆꯥ
ꯑꯣ ꯑ ꯇ꯭ꯋꯦꯟꯇꯤ ꯐꯥꯏꯚꯇ ꯂꯣꯏꯕ ꯑ ꯇ꯭ꯋꯦꯟꯇꯤ ꯐꯥꯏꯚꯇ ꯂꯕ
ꯑꯆꯥ ꯑꯆꯥ
ꯍꯟꯗꯛꯅ ꯂꯥꯁ ꯑꯣꯏꯕ ꯌꯥꯏ ꯑꯩꯒꯤꯁꯨ ꯎꯝ
ꯎꯝ ꯗꯦꯜꯂꯤꯗꯁꯨ ꯌꯥꯝ ꯃꯐꯝ ꯌꯨꯅꯤꯚꯔꯁꯤꯇꯤ ꯌꯥꯝ ꯂꯩꯗꯅ ꯗꯤꯜꯂꯤꯗꯤꯁꯨꯣ ꯅꯪꯅ
ꯗꯦꯜꯂꯤꯗꯤ ꯅꯨꯡꯉꯥꯏ ꯇꯣꯛꯑꯒꯦꯗꯕ꯭ꯔꯣ ꯍꯥꯏꯗꯤ ꯑꯩ ꯇꯣ ꯍꯟꯗꯛꯁꯨ ꯀꯧ ꯇꯩꯅꯣ ꯅ ꯌꯨꯅꯤꯔꯁ ꯀꯕꯨꯦ ꯅ ꯅ ꯃꯦꯅꯦꯖꯃꯦꯟꯀꯤ ꯇ꯭ꯋꯦꯟꯇꯤ ꯇꯨ ꯁꯤꯠ ꯌꯥ ꯑꯣꯏꯅꯦ
ꯑ ꯁ ꯄꯤꯁꯅꯤ
ꯑ ꯁꯒꯤꯕ꯭ꯔꯣ ꯑꯗꯨ ꯑꯩ ꯇꯧ꯭ꯔꯦ ꯑꯩ ꯑꯩ ꯃꯅꯤꯄꯨꯔ ꯍꯣꯞ ꯇꯧꯔꯒꯦ ꯑꯩ ꯏꯪꯅꯧ ꯏꯡꯅꯧ ꯏꯪꯅꯧ ꯏꯪꯅꯧ ꯏꯪꯅꯧ
ꯏꯛꯅꯧꯒꯤ ꯑꯁ ꯏꯛꯅꯧꯒꯤꯗꯤ ꯀꯅꯥꯗꯗ ꯑꯩ ꯍꯥꯏꯕꯗꯤ ꯖꯦ ꯑꯦꯟ ꯌꯨꯒꯨꯝꯕ
ꯏꯪꯅꯧꯗꯤ ꯀꯥꯟꯅꯩꯅꯦ ꯀꯩꯗꯧꯕꯩ ꯀꯥꯟꯅꯔꯣꯏ ꯏꯪꯅꯧꯁꯤ ꯁꯦꯟꯇ꯭ꯔꯦꯜ ꯌꯨꯅꯤꯚꯔꯁꯤꯇꯤꯅꯦ ꯔꯤꯒꯨꯂꯔ ꯄꯣꯁꯅꯤ ꯔꯤꯒꯨꯂꯔꯅꯦꯕ꯭ꯔꯣ ꯑꯦꯛꯅꯧꯁꯦ ꯅꯪ ꯈꯪꯗꯕ ꯂꯩꯔꯦ ꯏꯪꯅꯧ ꯍꯥꯏꯔꯦ ꯣꯁ ꯗ ꯄꯤꯜ ꯗ ꯀꯣꯔꯁꯄꯣꯟꯗꯤꯡ ꯈꯜꯂꯦꯕ ꯍꯥꯏꯗꯤ ꯃꯣꯏꯗꯤ ꯄ ꯣꯟꯗꯤꯡ ꯈꯜꯂꯦꯕ ꯕꯠ ꯖ ꯑꯦꯟ ꯌꯨꯗꯗꯤꯅꯦ ꯀꯣꯔꯁꯄꯣꯟꯗꯤꯡꯁꯨ ꯂꯩ ꯑꯦꯁ ꯋꯦꯜ ꯑꯦꯁ ꯔꯤꯒꯨꯂꯔꯁꯨ ꯂꯩꯑꯕ
ꯑꯣꯀꯦ ꯑꯣꯀꯦ
ꯔꯤꯒꯨꯂꯔꯒꯤꯅꯦꯕ ꯅꯣꯠ ꯅꯣꯠ ꯀꯣꯔꯁꯄꯣꯟꯗꯤꯡ ꯔꯤꯒꯨꯂꯔꯒꯤ ꯀꯧꯕꯅꯦꯕ ꯅꯪ ꯑꯥ ꯂꯩꯦꯗꯕ ꯄꯤꯔꯁꯤꯒꯦ ꯅꯪ ꯁꯨꯝ ꯀꯦꯝꯄꯁꯇ ꯂꯩꯒꯅꯤ ꯑꯗꯨꯒ ꯅꯪ ꯑꯣꯖꯥꯁꯨ ꯀꯦꯝꯄꯁꯇ ꯎꯅꯒꯅꯤ ꯍꯣꯁꯇꯦꯜ ꯂꯩꯕ ꯌꯥꯏ ꯑꯥꯎꯠꯁꯥꯏꯠ ꯂꯩꯕ ꯌꯥꯏ ꯅꯪ ꯐꯖꯅ ꯆꯥꯗꯣꯏꯅꯦ ꯑꯔꯥꯎ ꯐꯣꯔ ꯐꯚ ꯐꯚ ꯆ ꯁꯔꯦ ꯀꯖꯔꯗꯤ
ꯎꯝ
ꯑꯗ ꯅꯪ ꯍ ꯎ ꯑꯩꯗꯤ ꯑꯩꯗꯤ ꯇꯧꯔꯔꯣꯏ ꯑꯩ ꯃꯅꯤꯄꯨꯔꯗ ꯑꯣꯏꯅ ꯇꯧꯔꯅꯤ ꯑꯁꯁꯨ ꯋꯦꯗꯔ ꯅꯨꯡꯉꯥꯏꯇꯦ
ꯆꯨꯝ ꯑꯩꯁꯨ ꯌꯥꯝ ꯈꯟꯈ꯭ꯔꯕꯅꯤꯗ ꯁꯤ ꯃꯇꯥꯡꯁꯦ
ꯍꯣꯏ ꯐꯥꯏꯚ ꯌꯔꯁ ꯂꯩꯒꯗꯧꯅꯤꯅ ꯑꯩꯁꯨ ꯍꯧꯖꯤꯛꯇꯤ ꯔꯤꯂꯥꯏꯁ ꯇꯧꯕꯅꯤ ꯏꯁꯥꯅ
ꯌꯦꯁ ꯌꯦꯁ ꯑꯁ ꯂꯣꯡ ꯖꯔꯅꯤ ꯃ
ꯂꯣꯡ ꯖꯔꯅꯤꯅꯦ ꯄꯤ ꯑꯩꯆ ꯗꯤ ꯏꯁꯇ꯭ꯔꯦꯁ ꯂꯩꯇꯕ ꯏꯁꯇ꯭ꯔꯦꯁ ꯀꯜꯂꯤꯦꯕ
ꯎꯝ ꯂꯩ ꯂꯩ
ꯑꯗꯨꯅ ꯑꯩꯒꯤ ꯄꯦꯔꯦꯟꯁꯀꯤ ꯃꯅꯥꯛ ꯂꯩꯔꯗꯤ ꯑꯩꯒꯤ ꯏꯁꯇꯦꯖꯇꯨ ꯔꯤꯗ꯭ꯌꯨꯁꯇꯤ ꯇꯧꯒꯅꯤꯅ ꯑꯦꯠꯂꯤꯁ
ꯌꯦꯁ ꯌꯦꯁ ꯌꯦꯁ
ꯆ ꯑꯩꯒꯤ ꯔꯤꯂꯤꯐ ꯈꯔ ꯐꯪꯒꯅꯦꯕ
ꯌꯦꯁ ꯌꯦꯁ
ꯑꯗꯨ ꯂꯥꯏ ꯏꯗꯤ ꯃ ꯇꯧꯔꯒꯦ ꯈꯜꯂꯦ ꯑꯩꯁꯨ ꯍꯣꯁ ꯌꯥꯗ꯭ꯔꯦꯕꯗ ꯑꯣ ꯌꯨꯝꯁꯨ ꯆꯠꯄ ꯌꯥꯔꯦ ꯑꯗꯨ ꯌꯨꯝ ꯆꯠꯇ꯭ꯔꯁꯨ ꯃꯅꯤ ꯏꯝꯥꯜ ꯌ ꯂꯩꯁꯨ ꯌꯥꯏ ꯀꯩꯁꯨ ꯀꯥꯏꯗꯦ
ꯎꯝ ꯎꯝ ꯌꯥꯏ ꯌꯥꯏ ꯍꯣꯏ ꯅꯪ ꯑꯩꯈꯣꯏ ꯎꯝ ꯗꯤ ꯑꯦꯝ ꯀꯣꯂꯦꯖ ꯃꯅꯥꯛꯇ ꯕꯔꯥ ꯑꯃ ꯂꯩꯔꯣ
ꯍꯣꯏ ꯍꯣꯏ ꯍꯣꯏ ꯑꯗꯨꯅꯦ ꯅꯪꯁꯨ ꯑꯥ ꯑꯗꯨꯅꯦ ꯍꯥꯏꯖꯦ ꯅꯪꯁꯨ ꯑꯦꯝ ꯌꯨ ꯇꯧꯔꯁꯨ ꯑꯗꯨꯅꯦ ꯑꯣ ꯅꯪ ꯗꯤ ꯑꯦꯝ ꯗꯤ ꯑꯦꯝ ꯌꯨ ꯇꯧꯔꯁꯤ ꯑꯗꯨꯅꯤ ꯅꯠꯇ꯭ꯔꯣ
ꯆꯥꯛ ꯆꯥꯕ ꯂꯥꯛꯀꯅꯤꯌꯪ ꯑꯩꯈꯣꯏ ꯏꯃꯥꯟꯅꯕ ꯃꯌꯥ ꯍꯥꯏꯕꯗꯤ ꯑꯩ ꯏꯃꯥꯟꯅꯕ ꯄꯤ ꯑꯩꯆ ꯗꯤ ꯇꯧꯕ ꯌꯥꯝ ꯂꯩꯔꯦꯕ ꯗꯤꯁ꯭ꯀꯁꯟ ꯑꯥ ꯇꯧꯅꯕ ꯄꯨꯟꯂꯒꯥ ꯆꯛ ꯆꯥꯛ
ꯍꯣꯏ ꯍꯣꯏ ꯍꯣꯏ ꯗꯤ ꯑꯦꯝ ꯗꯤ ꯑꯦꯝ ꯌꯨꯗ ꯂꯩꯕ꯭ꯔꯣ
ꯅꯠꯇꯦ ꯑꯦꯝ ꯌꯨꯗ ꯂꯩꯌꯦ ꯑꯩ ꯃꯃꯥꯅ ꯑꯦꯟ ꯑꯥꯏ ꯇꯤꯗ ꯂꯩꯌꯦꯕꯀꯣ ꯑꯦꯟ ꯑꯥꯏ ꯇꯤꯗꯁꯨ ꯑꯩꯈꯣꯏ
ꯅꯣꯏ ꯃꯦꯅꯦꯖꯃꯦꯟꯇ ꯂꯩꯕꯅꯦ ꯑꯦꯟ ꯑꯥꯏ ꯇꯤꯁꯨ ꯂꯩꯌꯦ ꯂꯩꯌꯦ ꯂꯩꯌꯦ ꯑꯦꯟ ꯑꯥꯏ ꯇꯤ ꯂꯩꯌꯦ ꯑꯗꯣ ꯑꯦꯟ ꯑꯥꯏ ꯇꯤ ꯑꯦꯟ ꯑꯦꯟ ꯑꯥꯏ ꯇꯤꯖꯦ ꯐꯩꯅꯦ ꯅꯪ ꯉꯝꯃꯗꯤ ꯑꯦꯟ ꯑꯥꯏ ꯇꯤ ꯆꯪꯉꯣꯅ ꯗꯣ ꯃꯅꯤꯄꯨꯔꯒꯤ ꯑꯦꯟ ꯑꯥꯏ ꯇꯤ ꯒꯤ ꯗꯤ ꯈꯪꯗꯦꯀꯣ ꯑꯦꯟ ꯑꯥꯏ ꯇꯤ ꯖꯦ ꯌꯥꯝ ꯐꯩꯌꯦ ꯅꯦꯁꯅꯦꯜ ꯏꯟꯁ꯭ꯇꯤꯇꯤꯎꯁꯟ ꯐꯩꯌꯦꯕ
ꯎꯝ
ꯁꯦꯟꯇ꯭ꯔꯦꯜꯒꯤ ꯃꯈꯥꯗ ꯃꯣꯏ ꯐꯩꯌꯦ ꯑꯗꯨꯒꯤ ꯃꯣꯏꯒꯤ ꯃꯈꯥꯗ ꯁꯇꯦꯠ ꯐꯔꯅꯤ ꯑꯗꯣ ꯑꯥꯏ ꯑꯥꯏ ꯇꯤꯒꯨꯝꯕꯁꯤꯅ ꯑꯦꯁ ꯑꯦ ꯁꯤ ꯐꯩꯕ ꯐꯔꯒꯁꯨ ꯑꯥꯏꯑꯥꯏ ꯗꯤꯗꯤꯠ ꯅꯪ ꯖꯥꯔꯦ ꯐꯪꯉꯥꯁꯨ ꯑꯃ ꯐꯪꯉꯁꯨ ꯃꯣꯏ ꯑꯦꯛꯁꯄꯦꯟꯁꯤꯕ ꯌꯝ ꯑꯣꯏꯕꯅꯦꯕ
ꯑꯁꯥ ꯑꯁꯥ
ꯆꯪꯕꯅꯦꯕ ꯂꯥꯏꯛ ꯅꯪ ꯇꯨ ꯂꯥꯛ ꯄꯔ ꯑꯦꯟ ꯑꯦꯝꯗ ꯇꯨ ꯂꯥꯛ ꯊ꯭ꯔꯤ ꯂꯥꯛꯈ
ꯑꯗꯣ ꯐꯤ ꯑꯥ ꯑꯩꯈꯣꯏ ꯄꯤꯗꯕꯁꯨ ꯂꯩꯔꯦ ꯑꯦ ꯁꯤ ꯑꯦꯁ ꯇꯤ ꯑꯩꯈꯣꯏ ꯄꯤꯗꯕꯁꯨ ꯂꯩꯗ
ꯑꯦꯟ ꯑꯥꯏ ꯇꯤ ꯔꯣ ꯂꯩꯇꯤ ꯍꯣꯏ ꯄꯤꯕꯅꯦ ꯑꯩ ꯌꯦꯡꯉꯦ ꯑꯥꯏ ꯏ ꯏꯚꯟ ꯗꯤꯁꯑꯦꯕꯤꯂꯤ ꯇꯤ ꯑꯥꯏ ꯐꯧꯆꯨ ꯄꯤꯗꯦ ꯑꯦ ꯑꯩꯖꯨ ꯑꯩꯖꯨ ꯇꯧꯔꯝꯃꯦ ꯑꯥꯏ ꯑꯥꯏ ꯏ ꯑꯥꯏ ꯑꯥꯏ ꯇꯤ ꯗꯦꯜꯂꯤ ꯗ ꯊꯥꯖꯜꯂꯝꯃꯦ
ꯑꯥ
ꯑꯗꯨ ꯏꯟꯇꯔꯚ꯭ꯌꯨꯗ ꯀꯩꯅꯣ ꯇꯧꯕ ꯈꯞꯇꯣꯛꯄ
ꯑꯣ ꯑꯣ
ꯂꯥꯏꯗ ꯑꯩꯈꯣꯏꯗꯤ ꯏꯟꯇꯔꯚ꯭ꯌꯨꯗꯨꯗꯤ ꯃꯣꯏꯗꯤꯅꯦ ꯌꯥꯝꯅ ꯐ꯭ꯂꯨꯑꯦꯟꯠ ꯑꯣꯏꯕ ꯄꯥꯝꯃꯦꯕ ꯏꯪꯂꯤꯁ ꯉꯥꯡꯕ ꯑꯗꯨꯗꯒꯤ ꯑꯗꯨꯒꯨꯝꯕꯗꯣ ꯁꯤꯌꯦꯕ ꯅꯪꯒꯤ ꯔꯤꯖꯥꯔꯕꯦꯁꯟ ꯑꯗꯨꯗ ꯃꯋꯥ ꯂꯧꯗꯦꯕ ꯃꯤꯉꯣꯟꯗꯗꯤ
ꯍꯣꯏ ꯍꯣꯏ ꯆꯨꯝꯃꯦ ꯆꯨꯝꯃꯦ
ꯂꯛ ꯑꯁꯨ ꯀ꯭ꯋꯥꯂꯤꯐꯥꯏ ꯁ꯭ꯇꯨꯗꯦꯟꯇ ꯗꯣ ꯈꯜꯂꯦꯕ
ꯎꯝ ꯎꯝ ꯑꯁ ꯃꯈꯣꯏꯗꯤ ꯗꯦꯜꯂꯤ ꯍꯥꯏꯕꯕꯁꯤꯦ ꯐꯒꯤ ꯅꯠꯇ꯭ꯔꯤꯅꯦ
ꯀꯩꯅꯣ ꯇꯧꯋꯦ ꯐꯤ ꯑꯥꯎꯠ ꯑꯣꯐ ꯁꯤꯛꯁꯇꯤ ꯏꯁꯇꯨꯗꯦꯟꯗ ꯑꯣꯟꯂꯤ ꯇꯨ ꯏꯁꯇꯨꯗꯦꯟ ꯁꯦꯂꯦꯛꯁꯟ ꯇꯧꯋꯦ